ꯇꯥꯕ꯭ꯔꯣ
ꯇꯥꯏ ꯇꯥꯕ꯭ꯔꯣ
ꯀꯔꯤ ꯇꯧꯕ꯭ꯔꯣ
ꯇꯃꯒꯂ ꯌꯦꯅ ꯅꯒꯗꯕꯅꯣ
ꯆꯥꯛꯥꯛꯂꯤ ꯆꯥꯔ ꯅꯥꯎꯗ
ꯆꯔꯦ
ꯀ꯭ꯔꯍꯤ ꯆ ꯆꯕ꯭ꯔꯣ
ꯍꯣꯟꯟ ꯇꯗꯤꯍꯦ ꯑꯩꯈꯣꯏ ꯇꯥꯏ ꯍꯧꯖꯤꯛ
ꯀꯔꯤꯖꯥꯡ ꯆꯔꯔꯕ
ꯈꯣꯏ ꯭ꯔꯤꯟꯖꯜ ꯆꯥꯏ
ꯑꯣ ꯍꯕ꯭ꯔꯣ ꯍꯕ꯭ꯔꯣ ꯑꯩ ꯉꯁꯦ ꯏꯔꯝꯕꯆꯥ ꯐꯣꯏꯗ
ꯌꯥꯑꯣꯣꯏꯅꯤ
ꯎꯝ ꯍꯥꯎꯋꯦ ꯏꯔꯣꯟꯝꯕ ꯍꯦꯟꯅ ꯆꯥꯛ ꯆꯪꯕꯒꯨꯝ ꯇꯧꯋꯦ ꯑꯗꯨꯝ ꯌꯥꯝ ꯍꯥꯎꯅ ꯆꯥꯈ꯭ꯔꯦ ꯅꯪ ꯉꯁꯤ ꯀꯥꯏ ꯆꯠꯄ꯭ꯔꯣ ꯂꯩꯕ꯭ꯔꯣ ꯌꯨꯝꯗ ꯅꯠꯇ꯭ꯔꯒ ꯊꯕꯛ ꯆꯠꯄ꯭ꯔꯣ
ꯂꯩꯌꯦ ꯅꯪꯒꯦ
ꯑꯦꯛꯖꯥꯝꯄꯜꯦ
ꯉꯥꯏꯕ꯭ꯔꯣ
ꯑꯁ ꯅꯨꯡꯉꯥꯏꯇꯦ ꯑꯟꯁꯥꯔ ꯁꯛꯃꯟ ꯁꯃꯟ ꯏꯕ ꯉꯝꯗꯅꯕꯒꯤ ꯑꯁ ꯈꯔ ꯄꯥꯏꯖꯗꯦ
ꯈꯨꯠ ꯃꯔꯤꯦꯡ ꯃꯔꯤꯦꯡ ꯆꯠꯠꯇ꯭ꯔꯣ
ꯑꯁ ꯈꯨꯠꯀꯁꯦ ꯂꯣꯏ ꯅꯥꯏꯌꯦ ꯑꯟꯁꯥꯔꯗꯣ ꯇꯦꯟ ꯃꯥꯔꯛꯀꯤ ꯄꯦꯖ ꯑꯅꯤ ꯏꯕ ꯏꯕꯒꯤ ꯀꯣꯏꯁꯟꯗꯣ ꯇꯦꯟ ꯃꯥꯔꯛꯀꯤꯗꯣ ꯑꯍꯨꯝ ꯏꯌꯦ ꯄꯦꯖ ꯑꯃ ꯑꯅꯤ ꯑꯍꯨꯝ ꯃꯔꯤ ꯃꯉꯥ ꯇꯔꯨꯛꯅꯤ
ꯅꯨꯡꯉꯥꯏꯕ꯭ꯔꯣ
ꯑꯁꯥꯔ ꯑꯍꯨꯝꯒꯤꯗꯣ ꯑꯁ ꯅꯨꯡꯉꯥꯏꯇꯦ
ꯇꯦꯟꯃꯔꯛꯀꯤ ꯄꯦꯖ ꯑꯅꯤ ꯏ ꯍꯥꯏꯕ ꯑꯁ ꯑꯗꯨꯗꯤ ꯃꯔꯤ ꯇꯔꯨꯛ
ꯇꯔꯣꯒꯅꯤ ꯎꯝ
ꯑꯁ ꯌꯥ ꯍꯦ
ꯑꯁ ꯈꯪꯗꯦ ꯌꯥꯕ꯭ꯔꯥ ꯌꯥꯗꯕ꯭ꯔꯥ ꯑꯟꯁꯔꯗ ꯑꯩ ꯈꯨꯠꯀꯁ ꯂꯣꯏ ꯅꯥꯏ
ꯉꯁꯤꯅ ꯂꯣꯏꯕ꯭ꯔꯣꯏ ꯌꯥꯝꯝ
ꯂꯣꯏꯗ꯭ꯔꯤ ꯋꯥꯠꯂꯤ ꯗꯦ ꯇ꯭ꯋꯦꯟꯇꯤ ꯁꯚꯦꯟ ꯐꯥꯎꯅ ꯂꯩꯔꯤꯁꯦ ꯑꯦꯛꯖꯥꯝꯗꯣ ꯑꯁ
ꯌꯥꯝ ꯁꯥꯡꯉꯦꯍꯦ
ꯎꯝ ꯁꯥꯡꯉꯦ ꯇꯜꯂꯦ ꯅꯣꯡꯁꯨꯑꯝꯀ ꯆꯨꯨꯔꯛꯦ ꯉꯁꯤ ꯅꯣꯡ ꯀꯨ ꯆꯨꯗꯣ ꯑꯌꯥ
ꯁꯤꯃꯤꯁ ꯇꯔ ꯀꯩ ꯌꯥꯒꯤꯔꯣ
ꯑꯩꯥꯛ ꯉꯁꯤ ꯊꯥꯕꯁꯦ ꯁꯤꯦꯃꯤꯁꯇꯔ ꯁꯤꯛꯁ ꯁꯦꯃꯤꯁꯇꯔꯒꯤꯅꯤ ꯉꯁꯤ ꯊꯥꯕꯗꯣ
ꯅꯨꯡꯉꯥꯏꯅꯦ
ꯑ ꯑꯇꯩ ꯀꯣꯂꯦꯖꯀꯤ ꯃꯤꯁꯤꯡꯁꯨ ꯊꯥꯏꯌꯦ ꯃꯣꯗꯔꯟ ꯀꯣꯦꯖ ꯀ ꯑꯦꯟ ꯖꯤ ꯑꯣ ꯀꯣꯂꯦꯖꯀꯗꯣ ꯑꯩꯈꯣꯏ ꯀꯥꯗ
ꯑꯗꯨꯗꯤ ꯃꯤ ꯌꯥꯝꯒꯅꯤꯅꯦ
ꯎꯝ
ꯈꯣꯡꯅ ꯆꯠꯇ꯭ꯔꯣ
ꯒꯥꯔꯤꯅ ꯆꯠꯂꯦ ꯑꯁ ꯅꯣꯡ ꯆꯨꯃꯟ ꯃꯈ ꯈꯣꯡꯅ ꯆꯠꯅꯤꯡꯉꯥꯏ ꯇꯜꯂꯦ ꯂꯝꯕꯤꯗꯣ ꯅꯨꯡꯉꯥꯏꯇꯕꯅꯤꯅ ꯅꯨꯡꯉꯥꯏꯇꯦ ꯅꯪꯗꯤꯁꯤ ꯀꯥ ꯆꯠꯄ꯭ꯔꯣ ꯂꯩꯕ꯭ꯔꯣ ꯅꯠꯇ꯭ꯔꯒ
ꯌꯨꯝꯗ ꯂꯑꯌꯦ ꯆꯥꯔꯒ ꯇꯨꯝꯔꯒ ꯐꯣꯟ ꯌꯦꯡꯂꯒ ꯂꯩꯕꯅꯤꯅꯦ
ꯅꯪ ꯑꯂꯛꯇꯝ ꯁꯤꯟꯅ ꯑꯗꯨꯗꯗꯤ
ꯈꯔ ꯈꯔ ꯅꯣꯡ ꯆꯨꯕꯒꯤ ꯑꯁ ꯇꯨꯝꯕ ꯅꯨꯡꯉꯥꯏ
ꯎꯝ ꯑꯩ ꯑꯁꯤꯁ ꯑꯦꯛꯖꯥꯝ ꯊꯥꯕ ꯃꯇꯝꯗ ꯑꯁ ꯅꯣꯡ ꯆꯨꯞꯃꯟꯕꯒꯤ ꯌꯨꯝ ꯆꯠꯄ ꯌꯥꯔꯣꯏꯗ꯭ꯔꯥ ꯈꯟꯕꯅꯦ ꯑꯗꯨꯒ ꯂꯣꯏꯔꯝꯗꯥꯏꯗ ꯑꯃꯨꯛꯀ ꯅꯣꯡꯗꯣ ꯐꯠꯈꯤꯅ ꯌꯥꯝ ꯅꯨꯡꯉꯥꯏ ꯑꯗꯨꯒ ꯌꯨꯝ ꯍꯦꯛ ꯌꯧꯔꯨꯕꯒ ꯑꯃꯨꯛꯀ ꯅꯣꯡ ꯆꯨꯗꯣ ꯎ
ꯗꯦ ꯑꯗꯨ ꯋꯥꯡꯅꯔꯥ ꯀꯔꯤꯔ
ꯇꯥꯗꯕ꯭ꯔꯣ
ꯍꯧꯖꯤ ꯇꯥꯏ
ꯁꯤꯦꯉꯕꯣ
ꯎꯝ
ꯑꯣ ꯅꯦꯠꯋꯥꯛꯅ ꯑꯣꯏꯔꯝꯅꯦ
ꯃꯔꯦꯡ ꯃꯔꯦꯡ ꯗꯔꯤꯦꯡ ꯗꯔꯤꯦꯡ ꯇꯧꯏꯤ
ꯄꯉ ꯆꯥꯏꯁꯨ ꯏꯃ ꯃꯟꯁꯨꯨ ꯍ
ꯅꯦꯠꯋꯥꯛ ꯅꯨꯡꯉꯥꯏꯇꯦ
ꯍꯧꯖꯤꯛꯇꯤ ꯇꯥꯔꯕꯣ ꯁꯦꯡꯅꯣ
ꯎꯝ ꯇꯥꯔꯦ ꯀꯔꯤ ꯇꯧꯕ꯭ꯔꯣ ꯍꯧꯖꯤꯛ
ꯁꯩ ꯐꯃꯨꯡꯗꯇꯣꯃꯁꯤꯔꯥ ꯍꯥꯏꯅ ꯂꯩ ꯅꯗꯤ
ꯐꯣꯟ ꯌꯦꯡꯒ ꯇꯨꯝꯕꯅꯤ ꯑꯩꯗꯤ
ꯀꯔꯤ ꯁꯤꯅꯦꯃꯥ ꯁꯤꯅꯦꯃꯥꯔ ꯂꯪꯗ
ꯑ ꯁꯣꯔ ꯀꯂꯤꯞꯁ ꯌꯦꯡꯕꯅꯤꯅ ꯅꯕꯪꯨꯝꯕ ꯌꯦꯡꯃꯤꯅꯦ
ꯑꯁ ꯃꯧꯕꯥꯡ ꯌꯦꯡꯕꯁꯨꯕꯣ ꯑꯁ ꯆꯨꯕꯅꯦ
ꯑꯁ ꯀꯅꯤꯡ ꯀꯖꯤꯔ
ꯆꯥꯕꯗ ꯉꯥꯎꯖꯩ ꯍꯥꯏꯕ ꯂꯩꯁꯥꯕꯤꯗꯣ ꯑꯗꯨꯒ ꯈꯨ ꯀꯕꯤ ꯃꯨꯕꯪ ꯍꯥꯏꯕ꯭ꯔꯥ ꯑꯃ ꯅꯣꯏꯔꯒ ꯑꯁ ꯍꯥꯏꯕ ꯍꯥꯏꯗꯤ ꯃꯨꯔꯒ ꯇꯧꯕꯗꯣ ꯅꯨꯄꯥ ꯑꯃ
ꯎꯝ ꯎꯝ ꯑꯗꯨꯒ ꯀꯅꯥꯔꯥ ꯇꯥꯡꯈꯣꯜ ꯅꯨꯄꯤꯔ ꯑꯃꯁꯨ ꯂꯩꯌꯦꯀꯣ
ꯑꯣ ꯑꯣ
ꯃ ꯁꯧ ꯍꯥꯏꯕ꯭ꯔꯥ ꯈꯪꯗꯦ ꯑꯁ ꯎ ꯌꯦꯕꯗꯨ
ꯃꯣꯏ ꯈꯨꯆꯥꯗ ꯑꯣꯏ ꯃꯣꯏ ꯃꯣꯏ ꯈꯨꯠꯇꯨ ꯌꯥꯝ ꯆꯥꯎ ꯆꯥꯎꯅ ꯏꯜꯂꯦ ꯑꯗꯣ ꯃꯆꯤꯟꯗꯤ ꯆꯟꯗꯤ ꯆꯟ ꯃꯥꯜꯂꯦꯕꯣ
ꯆꯪꯕꯅꯦ ꯌꯦꯡꯕꯗ ꯑꯩꯈꯣꯏꯁꯨ ꯅꯣꯡꯃ ꯇꯤꯟꯅꯔꯅꯤ ꯑꯗꯨꯝ ꯇꯧꯁꯤꯗ
ꯎꯝ ꯇꯥꯁꯦ
ꯆꯥꯕ ꯉꯝꯒꯗ꯭ꯔꯅꯦ
ꯑꯁ ꯊꯔꯣꯏꯁꯨ ꯈꯨꯟꯕ ꯆꯥꯅꯤꯡꯉꯦ ꯆꯥꯅꯤꯡꯗ꯭ꯔꯣ ꯊꯔꯣꯏꯕ
ꯅꯣꯡ ꯆꯨꯕꯒꯤ ꯂꯩꯥꯏꯔꯝꯅꯤꯀꯣ
ꯎ ꯉꯁꯤ ꯏꯃꯥ ꯈ꯭ꯋꯥꯏ ꯄꯨꯔꯛꯑꯦ ꯊꯔꯋꯥꯣꯏꯗꯣ ꯄꯤꯛꯇꯤ ꯄꯤꯛꯑꯦ ꯍꯣꯏ ꯂꯧꯗꯀꯣ ꯄꯝꯐꯦꯟ ꯂꯧꯗꯣ ꯣ ꯃꯤ ꯆꯥꯡ ꯃꯥꯜꯂꯦ ꯏꯃꯥꯟ ꯑꯁꯥꯎꯕꯗꯣ
ꯑꯁ
ꯀꯅꯥꯒꯅꯥ ꯆꯥꯎꯥꯎꯅ ꯉꯁꯤ ꯑꯩꯈꯣꯏ ꯑꯩꯈꯣꯏ ꯏꯃꯥꯅꯦ ꯑꯩꯈꯣꯏ ꯏꯆꯦꯒꯤ ꯃꯆꯥꯅꯨꯄꯤꯅꯦ ꯃꯆꯥꯅꯨꯄꯥꯅꯦ ꯃꯣꯏ ꯆꯠꯄꯅꯦꯕ
ꯆꯥꯎꯕ꯭ꯔꯣ ꯊꯔꯣꯏꯗꯤ
ꯄꯤꯗ ꯌꯥꯝ ꯆꯥꯎꯕ ꯅꯠꯇꯦ
ꯆꯦ
ꯎꯝ ꯑꯗꯨꯒ ꯎ ꯎꯁꯣꯏꯗꯨ ꯁꯤꯕ ꯆꯠꯁꯦ
ꯎꯁꯣꯏ
ꯄ꯭ꯂꯦꯒ꯭ꯔꯥꯎꯟ ꯃꯊꯛꯒ ꯂꯩꯕ ꯎꯁꯣꯏ ꯂꯩꯕꯗꯣ
ꯏꯁꯀꯥꯟꯗꯣ ꯇꯥꯟꯕ
ꯍꯣꯏ ꯀꯥꯡꯗꯤ ꯌꯥꯝꯃꯦ ꯌꯥꯝꯕꯗꯤ
ꯆꯗꯤ ꯁꯥꯅꯤꯡꯕ
ꯆꯔꯤ ꯆꯔꯅꯤꯡꯕ
ꯁꯥꯗꯤꯆꯥꯅꯤꯡꯕ ꯁꯥꯗꯤꯁ꯫ ꯆꯠ ꯆꯅꯤꯡ ꯆꯠꯊꯨ ꯆꯠꯅꯤꯡꯉꯦ ꯑꯗꯨ꯫ ꯇꯥꯡ ꯑꯁ꯫
ꯅꯨꯡꯁꯥ ꯁꯥꯄꯗ ꯆꯠ ꯆꯠꯀꯗꯕꯅꯦ ꯑꯗꯨꯗ꯫
ꯎꯝ ꯅꯨꯡꯁꯨꯗꯤ ꯀꯥꯡꯅ ꯑꯩꯈꯣꯏꯕꯨ ꯍꯥꯠ꯫ ꯂꯝꯃꯤ꯫
ꯅꯣꯡꯃꯅꯨꯁ ꯁꯥꯥꯒꯥꯟ ꯆꯠꯁꯦ ꯀꯣ꯫ ꯑꯈꯣꯏ ꯆꯥꯅꯉꯥꯏ ꯀꯣꯟꯅꯔꯗꯤ ꯌꯥꯏ꯫ ꯌꯥꯔꯦ꯫
꯫ ꯂꯥꯎꯅꯤꯡꯉꯥꯏꯁꯨꯝ ꯍꯥꯏꯕ꯫ ꯑꯗꯨ ꯑꯈꯣꯏꯗꯤ ꯌꯥꯗꯦꯅꯦ꯫
ꯑꯗꯨ ꯐꯨꯠꯂꯒ ꯃꯣꯔꯣꯛ ꯑꯥ ꯃꫭꯔꫭꯛꯃ‌ꯦꯠꯄꯗꫭ ꯑꯁ ꯈꯣꯠꯂꯒ꯫ ꯆꯥꯕꯗꫭ ꯑꯁ ꯈꯨꯍꯥꯎꯗꫭ꯫ ꯑꯥ ꯌꯦꯟꯒꯃꯨꯛꯕꯥꯡ ꯇꯧꯁꯦ꯫
ꯍꯨꯝ꯫
ꯍꯥꯎꯅꯗ ꯆꯥꯅꯤꯡꯉꯦ꯫
ꯅꯪꯗꯤ ꯍꯌꯦꯡ ꯀꯥꯏ ꯆꯠꯅꯤ꯫
ꯍꯌꯦꯡꯔꯣ ꯎꯝ ꯑꯦꯟ ꯑꯥꯔꯖꯤꯁ ꯖꯣꯕ ꯀꯥꯔꯗ ꯆꯅꯤ ꯅꯪꯗꯤ꯫
ꯑꯦꯁ ꯑꯦꯁ‌ ꯁꯞ꯫ ꯀꯅꯤꯍꯦ꯫ ꯅꯣꯏ ꯈꯨꯟꯗꯔꯣ ꯀꯥꯏꯗꯔꯣ ꯊꯕꯛ꯫
ꯑꯈꯣꯏ ꯈꯨꯟꯗ ꯅꯠꯇꯦ ꯑꯁ ꯑꯇꯩ ꯈꯨꯟꯗꯅꯦ ꯑꯁ ꯆꯠꯅꯤꯡꯉꯥꯏ ꯇꯜꯂꯦ ꯑꯃꯨꯛꯀ ꯂꯥꯞꯄꯤꯕ꯫
ꯌꯥꯝ ꯂꯥꯞꯄ꯭ꯔꯣ꯫
ꯎꯝ ꯂꯥꯞꯄꯦ ꯑꯗꯨꯝ꯫ ꯈꯣꯡꯅ ꯆꯠꯇꯣꯏꯅꯦ ꯄꯨꯡ꯫ ꯇꯔꯨꯛ ꯃꯈꯥꯏ ꯑꯗꯨꯗꯒꯤ ꯆꯠꯄꯍꯧꯕꯅ‌ꯦ ꯁꯤ ꯇꯜꯂ‌ꯦ꯫
ꯍꯧꯒꯠ ꯅꯤꯡꯉꯥꯏꯇꯜꯂꯤ꯫ ꯍ‌ꯦ꯫
ꯄꯨꯡ ꯃꯉꯥ ꯃꯉꯥ ꯃꯈꯥꯏꯗ ꯍꯧꯒꯠꯇ꯭ꯔꯗꯤ ꯌꯥꯗ꯭ꯔꯦ ꯍꯌꯦꯡꯗꯩ꯫
ꯍꯥꯏꯗꯤ ꯉꯝꯒꯗꯕ ꯃꯥꯟꯗꯦꯗ꯫
ꯑꯁ ꯈꯪꯗꯦ꯫
ꯍꯧꯒꯠꯅꯤꯡꯉꯥꯏꯗꯤ ꯉꯝꯗꯦ꯫ ꯊꯦꯡꯅ ꯇꯝꯅꯤꯡꯉꯥꯏꯗꯤ ꯉꯝꯃꯤ꯫
ꯉꯟꯅ ꯍꯧꯒꯠ ꯉꯟꯅ꯫
ꯉꯟꯅ ꯍꯧꯒꯠꯅꯤꯡ꯫ ꯅꯅꯤꯡ ꯉꯝꯗꯦ꯫
ꯍꯧꯒꯠꯄꯁꯦ ꯑꯁ ꯑꯋꯥꯕ ꯑꯃꯅꯤ꯫
ꯁꯃꯔ ꯁꯝꯃꯥꯔꯗꯗꯤ ꯈ ꯈꯔ ꯅꯨꯡꯉꯥꯏ ꯑꯗꯨꯕꯨꯣ ꯟ ꯇꯥꯔꯦꯗꯤ
ꯅꯣꯡꯉꯥꯜꯂꯝꯗꯥꯏꯗ ꯍꯦꯟꯅ ꯇꯨꯝꯕ ꯅꯨꯡꯉꯥꯏꯀꯣ
ꯎꯝ
ꯁꯝꯃꯔ ꯇꯜꯂꯦ
ꯄꯨꯡ ꯑꯅꯤ ꯑꯍꯨꯝ ꯑꯗꯨꯋꯥꯏꯗ ꯍꯦꯟꯅ ꯇꯨꯝꯕ ꯅꯨꯡꯉꯥꯏꯕ ꯅꯨꯡꯉꯥꯏꯀꯣ
ꯂꯣꯡꯉꯥꯟꯗꯁꯨꯁꯨ
ꯎꯝ
ꯄꯨ꯭ꯔꯥꯞ ꯄꯨ꯭ꯔꯥ ꯉꯥꯟꯕꯒꯨꯝ ꯇꯋꯦꯒꯤꯗꯤ
ꯎꯟꯊꯣꯅ ꯉꯕꯅꯦ ꯀꯂ ꯌꯦꯗꯗꯤ
ꯇꯗꯤꯗꯤ ꯅꯨꯡꯉꯥꯏ ꯈꯟꯗ꯭ꯔꯦꯗ
ꯅꯣꯡꯉꯥꯜꯂꯝꯕ ꯄꯨꯡ ꯑꯅꯤ ꯑꯍꯨꯝ ꯑꯗꯨꯋꯥꯏꯗ ꯍꯦꯟꯅ ꯇꯨꯝꯕ ꯅꯨꯡꯉꯥꯏꯔꯅꯦ ꯅꯠꯇ꯭ꯔꯣ ꯇꯥꯄꯣ
ꯅꯦꯠꯋꯔꯛꯁ ꯀꯔꯤꯔꯥ ꯑꯩꯒꯦꯔ ꯅꯪꯒꯦꯔꯥ ꯈꯪꯉꯦ
ꯃꯖꯤ ꯆ ꯇꯔꯔꯕꯣ
ꯇꯥꯏ ꯇꯥꯏ
ꯊ ꯃꯊꯟꯇ ꯂꯩꯔꯣ ꯍꯧꯖꯤꯛꯇꯤ
ꯎꯝ ꯍꯣꯏ ꯂꯣꯏꯅꯃꯛ ꯇꯣꯡꯈ꯭ꯔꯦ
ꯑ ꯉꯅꯥꯂꯍꯦ
ꯑ ꯈꯇꯔꯅꯦꯚꯜꯅꯤꯁꯦ
ꯑꯩꯈꯣꯏ ꯃꯨꯛꯁꯨ ꯇꯨꯝꯅ ꯇꯨꯝꯅꯈꯦ ꯃꯄꯥꯟꯔꯣꯝꯗ ꯐꯝꯒ ꯀꯔꯤ ꯀꯔꯤ ꯋꯥꯔꯤꯅꯣ ꯁꯥꯟꯅꯩ ꯑꯩꯈꯣꯏ ꯑꯩꯈꯣꯏ ꯌꯨꯝꯒꯤ ꯃꯅꯥꯛꯇ ꯃꯧ ꯑꯃ ꯂꯩ ꯑꯗꯨ ꯑꯗꯨ ꯃꯧꯁꯨ ꯆꯥꯡꯉꯈ ꯀꯔꯤ ꯀꯔꯤ ꯋꯥꯔꯤꯅꯣ ꯁꯥ ꯁꯥꯔꯒ ꯍꯧꯖꯤꯛ ꯊꯣꯛꯈ꯭ꯔꯦ
ꯋꯥꯔꯤ ꯁꯥꯒ ꯐꯝꯅꯤ ꯅꯨꯡꯉꯥꯏꯕ ꯅꯦ
ꯈꯪꯉꯦ ꯍꯣꯏ ꯃꯥꯥꯡꯉꯦ ꯃꯥ ꯃ ꯂꯩꯏꯕ ꯃꯥꯗꯣ ꯆꯉꯒ ꯐꯥꯝ ꯃꯉꯥꯎ ꯎ ꯄꯥꯝꯒꯧꯔꯤ ꯁꯥꯔꯒ ꯑꯃꯨꯀ ꯊꯣꯛꯈ꯭ꯔꯦ ꯊꯣꯛꯈ꯭ꯔꯦ ꯅꯅꯤꯇ ꯂꯥꯕꯅꯦ
ꯔꯤꯒꯨꯂꯔ ꯀꯁꯇꯃꯔ ꯅꯣꯏꯒꯤ
ꯈꯪꯗ ꯑꯗꯨ ꯑꯗꯨꯥꯏ ꯑꯣꯏꯒꯔꯦ
ꯉꯥꯏꯅꯤ ꯋꯥꯔꯤ ꯁꯥꯒ ꯐꯁꯦ ꯅꯨꯡꯉꯥꯏꯕ ꯀꯗꯤ ꯍꯦ
ꯎꯝ ꯎꯝ
ꯍ ꯍꯧꯀꯥꯟꯗꯤꯉꯥꯏ ꯇꯂꯨ ꯍꯥꯏ
ꯑꯩ ꯍꯣꯔꯦꯟ ꯑꯃꯨꯛꯀ ꯇꯧꯔꯛꯀꯦꯀꯣ
ꯑꯣꯝ ꯌꯥꯏ ꯌꯥꯏ